ꯇꯥꯄ
ꯇꯥꯏꯇ
ꯀꯥꯏ ꯂꯩꯕ
ꯌꯨꯝꯗ ꯂꯩ
ꯍꯥ
ꯌꯨꯝꯗ ꯂꯩꯌꯦꯦ ꯁꯤꯗꯤ ꯏꯔꯥꯏ ꯑꯣꯏꯔꯅꯤꯅ ꯖꯨꯃꯥ ꯁꯨꯝꯕ ꯆꯠꯂꯝꯕꯅꯤꯅꯦ
ꯏꯕꯨꯡꯉꯣ ꯄꯨꯡꯕꯨꯕꯥ ꯀꯩꯅꯣꯗ ꯍꯧꯒꯠꯄ ꯅꯪꯅ ꯅꯤꯄꯥꯜ ꯃꯥꯄꯜ ꯇꯔꯥꯗꯒꯠꯄ ꯅꯪꯅ
ꯃꯔꯤꯗ
ꯈꯣꯡꯎꯞꯁꯨ ꯄꯨꯔꯛꯄꯅꯤ ꯉꯔꯥꯡ ꯀꯩꯅꯣꯗ ꯃꯅꯥꯎ ꯃꯅꯥꯛ ꯆꯠꯂꯝ ꯖꯦꯅꯤꯝꯁꯇꯒꯤ
ꯇꯔꯝꯕ ꯀꯒꯨ
ꯀꯨꯡ ꯀꯝ ꯄꯤꯔꯛ ꯄꯃꯥꯅ ꯑꯃ
ꯑꯉꯥꯡꯕꯒ ꯕ꯭ꯂꯨ ꯃꯆꯨꯒ ꯇꯧꯒꯗ꯭ꯔꯣ
ꯎꯝ ꯊꯔ ꯋꯥꯡ ꯈꯠꯄꯗ
ꯗꯝꯁꯨꯃꯥ ꯀꯇꯣꯗꯝ
ꯀꯩꯅꯣꯧꯕ ꯌꯥꯎꯕꯗꯣ ꯍꯥꯏꯗꯤ
ꯑꯣꯔꯤꯖꯅꯜꯗꯣ ꯅꯪꯒꯤ ꯑꯗꯨꯝꯗ ꯋꯥꯡꯈꯠꯄꯗꯣ
ꯅꯠꯇꯦ ꯑꯗꯨꯝ ꯃꯥꯏꯡꯈꯠ ꯄꯥꯏꯕ ꯅꯠꯇꯦꯒꯤ ꯀꯩꯅꯣ ꯕꯨꯠꯀꯤ ꯃꯑꯣꯡꯗ ꯈꯔ ꯀꯩꯅꯣ ꯃꯊꯛ ꯌꯥꯎꯕꯗꯣ
ꯅꯪꯗꯤ ꯅꯨꯡꯉꯥꯏꯖꯕ ꯑꯃ ꯀꯧꯔꯛꯑꯦ
ꯀꯩ ꯏꯟꯖꯥꯡ ꯆꯥꯕ ꯀꯩ ꯏꯟꯖꯥꯡ ꯆꯥꯕꯅꯣ
ꯑꯁ ꯅꯦꯠ ꯑꯃꯨꯛ ꯅꯨꯉꯥꯏꯔꯛꯇ꯭ꯔꯦ
ꯇꯥꯗ꯭ꯔꯣ ꯇꯏꯃꯦ ꯇꯥꯗꯔꯣ
ꯇꯥꯔꯦ ꯇꯔꯦ
ꯀꯩ ꯏꯟꯖꯥꯡ ꯆꯥꯕꯅꯣ
ꯍꯥ
ꯀꯩ ꯏꯟꯖꯥꯡ ꯆꯥꯕꯅꯣ ꯑꯥ
ꯏꯔꯣꯝꯕ ꯆꯑꯦ ꯅꯣꯏꯖ
ꯁꯥ ꯆꯥꯏ
ꯅꯪ ꯀꯥꯏ ꯂꯩꯔꯤꯃꯣ
ꯀꯩꯕꯨꯜ ꯂꯝꯖꯥꯎꯗ
ꯏꯁ
ꯀꯩꯕꯨꯜ ꯂꯝꯖꯥꯎ ꯄꯨꯂꯤꯁ ꯁꯇꯦꯁꯟꯗ
ꯆꯥꯅꯤꯡꯗꯦ ꯆꯥꯅꯤꯡꯗꯦ ꯅꯦꯠ ꯅꯨꯉꯥꯏꯇꯔꯤꯁꯦ ꯅꯌꯨꯝꯗ ꯂꯩꯔꯝꯒꯅꯤ
ꯀꯦꯁ ꯑꯝꯒꯤ ꯆꯠꯄꯅꯤꯗ
ꯏꯁ ꯀꯦꯁ ꯑꯝꯒꯤ ꯆꯇꯄꯅꯦꯌꯦ ꯏꯁꯄꯦꯛ ꯑꯃ ꯃꯨꯞꯁꯜꯂꯒ ꯀꯦ ꯆꯠꯄ ꯁꯥꯗꯅ ꯑꯩꯈꯣꯏꯅ ꯀ ꯊꯣꯛꯒ
ꯀꯩꯅꯣ ꯍꯥꯁ
ꯅꯪꯕꯣꯕ
ꯀꯩꯗꯧꯔꯕ ꯎꯝ
ꯃꯥꯜꯍꯟꯗ ꯂꯩꯔꯦ ꯄꯥꯏꯕꯅ ꯑꯃꯝ ꯄꯥꯏꯔꯒ
ꯎꯝ ꯃꯜꯍꯟꯕꯟꯇꯦ ꯁꯦꯡꯅꯅꯤ
ꯀꯥꯏ ꯂꯩꯃꯣꯕ ꯁꯦꯡꯕꯩ
ꯑꯁꯦꯡꯕꯩ ꯀꯩꯕꯨꯜꯂꯝꯖꯥꯎ ꯂꯩꯃꯤ ꯂꯣꯀꯦꯁꯟ ꯊꯥꯔꯛꯀꯦ
ꯀꯩꯑꯣꯆꯥꯁ
ꯋꯥ ꯋꯥꯁꯑꯞ ꯋꯥꯁꯑꯞꯇ ꯎꯝ ꯅꯠꯇꯦꯗ ꯗꯥꯀꯂꯣꯁ ꯄꯩꯁꯄꯤ
ꯁꯥꯔꯁꯀ
ꯎꯝ
ꯁꯨꯝ ꯆꯥꯅꯕ ꯆꯠꯂꯤꯕ꯭ꯔꯥ ꯅꯠꯇ꯭ꯔꯒꯅ ꯀꯔꯤ ꯇꯧꯔꯤꯃꯣ
ꯏꯁꯇꯦꯁꯟꯗꯅ ꯍꯥꯏꯕ ꯃꯒꯤ ꯀꯦꯁ ꯑꯃ ꯄꯥꯏꯕꯩ ꯏꯅꯥꯎꯗꯤ ꯇꯨꯝꯃꯟꯗꯅ ꯁꯪꯗ꯭ꯔꯕꯅꯤꯅꯦ
ꯇꯨꯡꯒꯦꯒꯗꯨ ꯁꯪꯕ ꯅꯠꯇ꯭ꯔꯦꯗ ꯊꯧꯕꯥꯜꯗꯕꯨ ꯆꯠꯄꯑꯣ ꯀꯩꯑꯣ ꯒꯌ꯭ꯥꯟ ꯅꯣꯏꯗꯧꯅ ꯉꯁꯤ ꯅꯠꯇꯦꯅ ꯉꯁꯤ ꯅꯠꯇꯦ ꯉꯔꯥꯡ ꯗꯤꯕꯨꯗꯤ ꯕꯣꯕꯥ ꯆꯇꯈꯤꯋꯦ
ꯉꯁꯥꯏ ꯑꯌꯨꯛ ꯄꯨꯡ ꯇꯔꯦꯠ ꯅꯤꯄꯥꯟ ꯇꯧꯗꯕ ꯐꯣꯟ ꯄꯥꯏꯔꯛꯇꯦ
ꯍꯣꯏ ꯑꯗꯨꯕꯨꯗꯤ ꯍꯧꯗ꯭ꯔꯤ ꯁꯦꯡꯅ ꯍꯥꯏꯔꯕꯗ
ꯀꯔꯝ ꯃꯥꯏꯅꯦ ꯃꯤ ꯑꯣꯏꯗ꯭ꯔꯣ ꯃꯣꯃꯦ
ꯄꯨꯡ ꯑꯅꯤ ꯃꯈꯥꯏꯗꯤ ꯇꯨꯝꯃꯤꯃꯦ ꯑꯩꯁꯦ ꯉꯔꯥꯡ ꯑꯗꯨ ꯐꯥꯎꯕ ꯊꯅꯗ
ꯅꯪꯅ ꯃꯪꯉꯝꯒꯗꯕꯗꯣ
ꯇꯨꯝꯅꯤꯡꯉꯁꯨ ꯉꯟꯅ ꯍꯧꯗ ꯌꯥꯗꯣꯏꯅꯤ ꯍꯧꯋꯦꯕ ꯍꯛꯆꯥꯡ ꯐꯕ ꯍꯥꯏꯁꯤ ꯉꯟꯅ ꯍꯧꯒꯗꯕꯅꯤ ꯐ ꯐꯣꯟꯁꯦ ꯐꯖꯅ ꯒꯪ ꯁꯥꯒꯠꯂꯤ ꯐꯣꯟꯗꯨ ꯁꯥꯒꯠ ꯑꯩꯒꯤ ꯐꯣꯟ ꯁꯥꯒꯠ
ꯀꯥꯂꯦꯟ ꯑꯩꯁꯨ ꯁꯥꯒꯠꯂꯤꯅ ꯆꯥꯔꯖ ꯇꯧꯔꯁꯨ ꯁꯥꯒꯠꯀꯅꯤ
ꯆꯥꯔꯖ ꯇꯧꯔꯁꯨ ꯁꯥꯕ ꯅꯠꯇꯦ ꯅꯦꯠ ꯅꯦꯠ ꯑꯣꯟ ꯇꯧꯕꯗ ꯄꯨꯛ ꯅꯨꯡ ꯁꯥꯒꯠꯄꯅꯦꯕ ꯑꯩ ꯐꯣꯟ ꯑ
ꯑ ꯆꯈꯁꯨ ꯁꯥꯔꯦ ꯐꯣꯟ ꯄꯥꯏꯕꯗꯤ ꯅꯤꯡꯊꯝꯊꯥ ꯍꯅ ꯅꯨꯡꯉꯥꯏꯕꯅꯤꯗ ꯍꯥ
ꯅꯨꯡꯉꯥꯏꯔꯦꯕ ꯅꯪꯗꯤ ꯒꯦꯝ ꯈꯔ ꯁꯥꯟꯅ ꯑꯗꯩ ꯈꯔ ꯇꯨꯝ ꯈꯔ ꯆꯥꯗꯧꯕꯅꯤꯅ
ꯔꯥꯏꯒ ꯊꯔ ꯌꯥꯗꯅꯤ ꯆꯄꯕ ꯁꯥꯏꯕ
ꯑ ꯎꯝ ꯑꯡ ꯑꯩ ꯌꯦꯗꯤꯦꯛꯇꯄꯝ ꯆꯤꯟꯟꯗꯤꯁꯤꯂ ꯇ ꯅ
ꯅꯣꯏꯒꯤ
ꯍ ꯁꯠ ꯇ ꯅꯍ ꯁꯔꯨ ꯁꯔ ꯁꯔꯣꯁꯀꯤ ꯅ ꯃꯁꯤꯗꯤ
ꯀꯩꯒꯤꯅꯣꯕ
ꯃꯣꯏ ꯐꯦꯁꯕꯨꯛꯇ ꯈꯠꯅꯕꯒꯤ ꯃꯤ ꯈꯠꯅꯕꯩ ꯀꯦꯁꯅꯦꯒꯛꯄꯣꯔꯃꯜ
ꯑꯣ ꯐꯦꯁꯕꯨꯛꯇ ꯃꯤ ꯈꯠꯅꯕꯒꯤ ꯀꯦꯁ ꯄꯥꯏꯕꯤꯌꯨꯅꯉꯦꯕ ꯃꯉꯣꯟꯗ
ꯍꯣꯏ ꯑꯥꯔꯒꯦꯖꯟ ꯊꯣꯏꯕꯤꯒ ꯀꯩꯅꯣꯒ ꯁꯂꯥꯏ ꯁꯇꯤꯅ ꯑꯃ ꯂꯩꯕꯗꯣ ꯐꯦꯁꯕꯨꯛꯇ ꯑꯗꯨ ꯀꯩꯅꯣ ꯇꯧꯕ ꯑꯃ
ꯀꯅꯥꯒꯤ ꯃꯤꯆꯪꯗꯨꯗꯅꯣ ꯃꯥꯅ ꯑꯣꯏꯗꯣꯔꯤꯁꯤꯅ
ꯁꯂꯥꯏ ꯁꯇꯤ
ꯁꯂꯥꯏ ꯁꯇꯤꯁ
ꯐꯦꯁꯕꯨꯛ ꯇ ꯊ ꯑꯗꯨ ꯊꯣꯛꯀꯅꯤ ꯁꯂꯥꯏ ꯁꯤꯇꯤ ꯍꯕ
ꯁꯂꯥꯏ ꯁꯤꯇꯤꯑꯕ
ꯍꯣꯏ ꯀꯦ ꯁꯂꯥꯏꯁꯤꯗꯤꯤ ꯍꯥꯏꯒꯗꯕꯅꯝ
ꯔ ꯀꯩꯅꯣ ꯅꯨꯄꯤꯔꯥꯕꯗꯨꯁꯨ
ꯄꯥꯅꯤꯅꯤ ꯐꯦꯁꯕꯨꯀꯦ ꯄꯥꯏ ꯄꯥꯏꯗ ꯃꯥꯗ ꯅꯝ ꯇꯥꯗꯤ ꯒꯦꯝ ꯁꯥꯟꯅꯔꯒ ꯅꯨꯡꯉꯥꯏꯕ ꯍꯦꯜꯂꯤ ꯅꯠꯇ꯭ꯔꯥ
ꯅꯪꯗꯤ ꯑꯩꯣꯁ ꯁꯔꯁꯅ ꯄꯣ ꯊꯒꯠꯂꯛꯑꯗꯤꯅ ꯂꯥꯏꯔꯤꯛ ꯇꯧꯔꯔꯕꯅꯤ ꯑ ꯄꯛ ꯑꯩ ꯈꯪꯗꯦ ꯄꯛꯗꯦ ꯈꯪꯗꯦ
ꯍꯥ
ꯑ
ꯑꯗꯨ ꯀꯔꯥꯅ ꯉꯝꯗꯧꯕ
ꯑꯩꯅ ꯊꯝꯕꯅꯤ
ꯀꯟꯗꯤꯁꯟꯁꯤ ꯀꯔꯝꯕ ꯃꯑꯣꯡꯗ ꯈꯪꯅꯔꯤꯕꯅꯣ ꯍꯥꯏꯕꯅꯤꯗ ꯀꯟꯗꯤꯁꯟꯁꯤ ꯀꯔꯝ ꯈꯠꯅꯔꯤꯕꯅꯣ
ꯀꯩꯅꯣ ꯕꯣꯟ ꯁꯥꯎꯒꯦꯗ ꯅꯪ ꯊꯣꯟꯗ꯭ꯔꯥ
ꯑꯁꯣꯝꯗ ꯊꯣꯡꯒꯦ ꯁꯦꯝꯃꯤꯗꯨꯔ
ꯑꯣꯗꯤ ꯐꯟꯔ ꯄꯨ ꯆ ꯁꯥꯔꯦ ꯁꯔꯦ
ꯍꯥꯥ
ꯑ
ꯀꯔꯝꯕ ꯀꯟꯗꯤꯁꯟꯗꯤ ꯈꯠꯅꯈ꯭ꯔꯤꯅꯣꯕ
ꯑꯁ ꯅꯪ ꯊ ꯄꯥꯏꯗꯗꯤ ꯈꯪꯉꯗ ꯋꯥꯔ ꯀꯞ ꯂꯩꯅꯤ ꯃꯥꯅꯤ ꯑꯩꯣꯏ ꯅꯟ ꯇꯥꯕ꯭ꯔꯣ ꯆ ꯊ ꯆꯃ ꯆꯤꯟꯀꯕꯅꯤ ꯍꯥꯏ ꯃꯥꯗꯤ
ꯀꯀꯤ ꯑꯁꯤꯅ ꯀꯅꯥ ꯇꯧꯔꯛꯏꯕꯗꯨꯗꯤ
ꯃꯆꯦ ꯑꯥꯔ ꯀꯦꯆꯟꯅ ꯅꯤꯅꯦꯅ ꯅꯣꯏꯗꯤ ꯅꯅꯦꯕꯨ ꯊꯣꯝꯃꯅꯤ ꯑꯉꯥꯡꯅꯤꯅ
ꯅꯤ ꯃꯥꯁꯨ ꯀꯩꯅꯣꯝꯃ ꯑꯣꯏꯒꯨꯝꯗꯤ ꯇꯧꯕꯅꯤ ꯃꯥꯁꯨ ꯂꯣ ꯊꯝꯕ꯭ꯔꯣ ꯀꯝ ꯇꯧ
ꯃꯥꯁꯨ ꯑꯣꯀꯤꯅꯤ ꯑꯣ ꯑꯣ ꯀꯟ ꯇ ꯃ
ꯑꯣ ꯑꯗꯨꯅꯥ ꯀꯦꯁ ꯂꯥꯡ ꯇꯔꯒ ꯃꯥꯅ ꯃꯁꯥꯒꯤ ꯃꯁꯥꯗꯤ ꯃꯥꯅ ꯄꯥꯏꯕ ꯌꯥꯕ꯭ꯔꯣ ꯌꯥꯔꯝꯃꯣꯏꯗ
ꯌꯥꯏ ꯁꯤ ꯇ ꯅꯠꯇꯗ
ꯑꯗꯨꯏꯔꯣ ꯂꯥꯎꯊꯠꯅꯔꯤꯗꯣ
ꯀꯥꯏꯗ
ꯑꯗꯨꯗ ꯅꯥꯀꯟꯗ ꯇꯥꯔꯤꯗꯨꯣ ꯈꯔ ꯀꯦꯁꯇꯨ ꯀꯩꯅꯣ ꯇꯧꯕꯤꯔꯕ
ꯌ
ꯅꯨꯡꯁꯤꯠ ꯀꯠꯂꯤꯗꯗꯨꯅꯅꯤꯅꯦ ꯂꯣ ꯇꯝꯕꯩꯅꯤꯅꯦ
ꯎꯝ
ꯃꯤꯅ ꯃꯤꯅ ꯉꯝꯕꯤꯔ ꯂꯥꯛꯀꯅꯤꯀꯣ ꯑꯄꯪꯕ ꯅꯣꯏ
ꯇꯪꯉꯗꯁꯤ
ꯀꯩꯖꯅ ꯆꯅ ꯏꯔ ꯔꯅ ꯇ
ꯎꯝ ꯁꯥꯇ ꯆꯝꯟꯅ ꯀꯩꯅꯣ ꯇꯧꯋ ꯆꯥꯔꯔꯕꯣ
ꯌꯥꯝ ꯍꯥꯎꯕ ꯁꯥꯕ ꯃꯇꯝꯁꯤꯗꯗꯤ ꯉꯪ ꯀꯛꯄ ꯏ ꯀꯛꯄꯦꯔꯣ
ꯑ
ꯍꯪ ꯀ ꯀꯦꯁꯨ ꯀ ꯀꯧꯕ
ꯀꯗꯪ ꯆꯂꯁꯤ ꯀꯅ
ꯇꯕ꯭ꯔꯣ ꯎꯝ ꯊꯝꯃꯒꯦ ꯊꯃꯣ ꯌꯦꯡꯖꯛꯀꯥꯏꯕꯣꯟ
ꯊꯃ ꯊꯃ